ꯇꯥꯕꯔꯣ
ꯅꯣꯏ ꯈꯨꯟꯗ ꯅꯦꯠꯋꯥꯛ ꯌꯥꯝ ꯐꯗꯦꯗ
ꯈꯔ ꯈꯔ ꯀꯟꯅ ꯉꯥꯡꯉꯣꯕꯒꯣ
ꯍꯥꯎ
ꯈꯔ ꯈꯔ ꯀꯟꯅ ꯉꯥꯡꯉꯣ ꯇꯥꯏꯌꯦ
ꯁꯨ ꯀꯔꯤꯅ ꯅꯪ ꯒꯌꯥꯟ ꯇꯥꯗ꯭ꯔꯦ
ꯅꯪꯒꯤ ꯃꯈꯣꯟꯗꯣ ꯇ꯭ꯔꯦꯀꯤꯡ ꯍꯦꯛ ꯆꯠꯂꯦꯕ
ꯆꯠꯇꯦ ꯅꯪꯅꯅꯦ ꯅꯣꯏ ꯈꯨꯟꯗꯣ ꯅꯦꯠꯋꯥꯛ ꯌꯥ ꯕꯒꯤꯅꯤꯅꯦ ꯀꯔꯤꯅꯣ ꯕꯦꯝꯃ ꯑꯩ ꯆꯥꯔꯒ ꯈꯤꯇꯪ ꯆꯥꯏꯅꯦ ꯉꯁꯤꯗꯣ ꯑꯈꯣꯏ ꯖꯨꯞꯀꯥꯔ ꯂꯩꯕꯒꯤꯀꯣ ꯐꯣꯇꯣ ꯍꯦꯛ ꯀꯥꯞꯅꯤꯡꯉꯥꯏꯗ ꯆꯠꯄꯒꯤꯀꯣ
ꯑꯥ
ꯃꯁꯤꯗꯤ ꯊꯕꯛ ꯁꯨꯗꯦ ꯅꯣꯡ ꯇꯥꯕꯒꯤ
ꯑꯣ
ꯑꯂꯩ ꯍꯨꯖꯤꯛꯇꯤ ꯑꯈꯣꯏ ꯑꯕꯣꯛꯀꯤ ꯌꯨꯝꯗ ꯌꯨꯝꯗ ꯂ ꯍꯜꯂꯛꯇ꯭ꯔꯤ ꯑꯩꯗꯤ ꯑꯁꯤꯗꯀꯣ ꯑꯩꯈꯣꯏ ꯌꯨꯝꯗꯗꯤ ꯗꯤꯁꯇꯥꯔꯕ ꯃꯤ ꯇꯧꯕ ꯑꯗꯨꯒꯤ ꯑꯩꯈꯣꯏ ꯑꯕꯣꯛꯒꯤ ꯌꯨꯝꯗ ꯂꯩꯅꯦ ꯍꯧꯖꯤꯛꯇꯤ
ꯑꯣ ꯅꯪꯁꯨ ꯅꯥꯒꯦ ꯇꯧꯕ꯭ꯔꯣ
ꯑꯩ ꯀꯣꯛ ꯆꯤꯛꯄꯅ ꯂꯣꯏꯔꯅꯦ ꯅꯣꯡ ꯇꯥꯔꯗꯤ ꯑꯩꯒꯤ ꯁꯝꯗꯀꯣ ꯈꯤꯇꯪ ꯅꯣꯡ ꯆꯣꯠꯄ ꯑꯣꯏꯔꯗꯤ ꯌꯥꯗ꯭ꯔꯦꯅꯦ ꯑꯩꯗꯤ ꯑꯗꯨꯝ ꯀꯧꯗꯣ ꯅꯥꯕꯒꯤ ꯌꯥꯗꯦ ꯑꯩꯒꯤ ꯀꯣꯛꯁꯦ ꯅꯪꯗꯤ ꯀꯩꯗꯧꯔꯤꯕ꯭ꯔꯅꯦ
ꯍꯥꯥ
ꯀꯩꯗꯧꯔꯤꯅꯣ ꯍꯥꯏꯕꯅꯦ
ꯀꯔꯤꯁꯨ ꯇꯧꯗꯦ ꯑꯉꯥꯡ ꯄꯣꯔꯥ ꯂꯩꯌꯦ ꯆꯥꯇꯣꯔꯒ
ꯆꯥꯗꯤ ꯆꯥꯔꯕ꯭ꯔꯣ ꯅꯣꯏ
ꯍꯥꯋꯥꯏ ꯊꯣꯡꯕ ꯆꯥꯔꯦ ꯌꯥꯝ ꯍꯥꯎꯅ ꯆꯥꯈ꯭ꯔꯦ ꯇꯥꯃꯣꯁꯦ ꯆꯥꯕ ꯂꯣꯏꯗ꯭ꯔꯤꯌꯦ ꯑꯩꯒꯤ ꯇꯃꯣꯁꯤ
ꯑꯉꯥꯡ ꯅꯨꯄꯥ ꯑꯍꯟꯗꯣ ꯁ꯭ꯀꯨꯜ ꯀꯥꯈꯤꯕ꯭ꯔꯥ
ꯍꯧꯗ꯭ꯔꯤꯗ ꯍꯧꯗ꯭ꯔꯤꯌꯦ ꯑꯉꯥꯡ ꯁꯥꯔ ꯂꯩꯔꯤꯌꯦ
ꯊꯦꯡꯒ꯭ꯔꯦꯅꯦ ꯅꯣꯏ ꯈꯨꯟꯗꯣ
ꯍꯥꯥ
ꯊꯦꯡꯈ꯭ꯔꯦ ꯑꯃꯨꯛ ꯍꯧꯕꯁꯨ ꯌꯥꯔꯦꯅꯦ
ꯑꯥ ꯍꯧꯔꯁꯨ ꯌꯥꯔꯕꯅꯤ ꯗꯦꯠ ꯗꯦꯠ ꯑꯥꯗꯅꯤꯗ ꯊꯥꯔꯠ ꯇꯤꯟ ꯍꯥꯏꯕ꯭ꯔꯥ
ꯏꯁ ꯀꯣꯛ ꯅꯥꯕꯁꯦ ꯑꯩꯁ ꯌꯥꯝ ꯅꯨꯡꯉꯥꯏꯇꯦꯅꯦ
ꯀꯔꯤ ꯍꯥꯏꯕ
ꯀꯣꯛ ꯅꯥꯕꯁꯦ ꯌꯥꯗꯦ ꯍꯥꯏꯕ
ꯁꯤꯇꯣꯛ
ꯅꯆꯥ ꯅꯨꯨꯄꯥ ꯑꯃꯗꯣ ꯑꯉꯥꯡꯗꯣ
ꯎꯝ
ꯇꯨꯝꯂ꯭ꯔ ꯇꯨꯝꯕꯗꯤ ꯅꯪꯁꯨ ꯅꯨꯡꯉꯥꯏꯒꯅꯤꯅꯦ
ꯑꯩꯒꯤ ꯑꯉꯥꯡꯍꯟꯗꯤ ꯁꯨꯃꯥꯏ ꯄꯣꯔꯒ ꯆꯠꯂꯗꯤ ꯇꯨꯃꯤꯟꯂꯩꯩ ꯑꯗꯨꯝ ꯈꯨꯝꯕ ꯌꯥꯏꯕꯅꯤ ꯑꯗꯨꯕꯨ ꯄꯣꯕ ꯉꯝꯗꯕ ꯋꯥꯅꯤ
ꯃꯕꯣꯛ ꯂꯩꯕ꯭ꯔꯥ
ꯑꯥ
ꯃꯕꯣꯛꯇꯤ ꯂꯩꯕ꯭ꯔꯥ
ꯍꯣꯏ ꯃꯕꯣꯛꯁꯨ ꯅꯥꯕ ꯑꯍꯟꯁꯨ ꯅꯥꯕ ꯄꯤꯇ꯭ꯔꯨꯁꯨ ꯅꯥꯕ ꯑꯩꯁꯨ ꯅꯥꯒꯦ ꯇꯧꯕ ꯇꯧ ꯂꯩꯔꯦ ꯁꯣꯝꯗ
ꯑꯁ ꯀꯔꯤꯒꯤ ꯇꯥꯎꯕꯅꯣꯅꯦ
ꯄꯨꯜꯂꯞꯅꯤ ꯍꯟꯗꯛꯇꯤ ꯑꯗꯨꯒꯤ ꯅꯨꯡꯉꯥꯏꯈ꯭ꯔꯖꯥꯠꯅꯤꯍꯦ ꯑ ꯑꯥ ꯎꯝ
ꯑꯩ ꯅꯥꯕ ꯌꯨꯝꯗ ꯂꯩꯕꯗꯣ ꯌꯥꯝ ꯅꯨꯡꯉꯥꯏꯗꯕꯅꯦ ꯋꯥꯕꯅꯦ ꯑꯉꯥꯡ ꯋꯥ ꯑꯉꯥꯡꯗꯣ ꯅꯥꯔꯗꯤꯀꯣ ꯑꯩꯈꯣꯏ ꯏꯆꯥ ꯅꯨꯨꯄꯤꯗꯤ ꯑꯩꯈꯣꯏ ꯏꯆꯥ ꯅꯨꯨꯄꯤꯗꯤ ꯄꯥꯡ ꯀꯔꯤꯅꯣ ꯑꯗꯨꯝ ꯅꯥꯕꯗꯤ ꯂꯩꯇꯦ ꯃꯥꯗꯣ ꯌꯥꯝ ꯐꯩ ꯉꯥꯔꯥꯡ ꯕꯣꯜ ꯌꯦꯡꯕꯒꯤꯀꯣ ꯑꯁ ꯇꯨꯝꯅꯤꯡꯈ꯭ꯔꯦꯅꯦ ꯑꯩ
ꯎꯝ
ꯑꯩꯗꯤ ꯌꯦꯡ꯭ꯕꯔꯣ ꯌꯦꯡꯕꯗ꯭ꯔꯕ꯭ꯔꯣꯅꯦ
ꯀ꯭ꯔꯤ ꯍꯥꯏꯄ
ꯅꯣꯏ ꯕꯣꯜ ꯌꯦꯡꯗ꯭ꯔꯣ
ꯕꯣꯔꯥ
ꯑꯥꯎ
ꯌꯦꯡꯗꯦꯗ ꯕꯣꯜ ꯑꯁꯤꯐꯥꯎ ꯈꯨꯝꯕꯗ ꯅꯥꯀꯣꯡ ꯅꯥꯔꯒ ꯋꯥꯔ ꯀꯥꯟꯁꯤꯗ ꯎꯝ
ꯉꯥꯁꯥꯏꯅꯅ ꯅꯅꯥꯎ ꯅꯨꯄꯤ ꯑꯃ ꯂꯩꯕꯗꯣ ꯈꯨꯟꯗ ꯇꯨꯏꯁꯟ ꯂꯧꯕ ꯅꯨꯄꯤꯗꯣ
ꯑꯥ
ꯃꯥꯕꯨ ꯑꯩꯈꯣꯏ ꯑꯅꯤꯁꯨ ꯇꯧꯋꯤꯅꯦ ꯃꯥꯁꯨ ꯎꯝ ꯉꯥ
ꯃꯥꯁꯨ ꯉꯔꯥꯡ ꯍꯧꯋꯦ ꯍꯥꯏꯕꯅꯤ ꯑꯗꯨꯗꯤ ꯑꯩꯅ ꯅꯨꯡꯗꯥꯡꯗ ꯈꯨꯝꯕꯤꯈꯤ ꯈ꯭ꯔꯦ
ꯑꯣ ꯂꯣꯏꯒꯅꯤ ꯍꯥꯏꯅꯦ ꯑꯁꯤ ꯑꯦ
ꯍꯝ
ꯂꯣꯏꯅ ꯂꯣꯏꯅ ꯇꯧ ꯑꯗꯣ ꯅꯪꯒꯤꯗꯣ ꯂꯣꯏꯒꯗꯕ ꯇꯧꯔꯣ ꯑꯗꯨ ꯅꯠꯇ꯭ꯔꯗꯤ ꯑꯣꯏꯔꯔꯣꯏꯌꯦ ꯂꯣꯏꯒꯗꯧꯔꯤ ꯍꯥꯏꯅꯦ
ꯑꯣ ꯅꯕꯒꯤ ꯑꯦꯁ ꯊꯕꯛ ꯑꯃꯁꯨꯨ ꯇꯧꯕ ꯇꯜꯂꯦꯗ
ꯅꯪꯒꯤꯗꯣ ꯇꯥꯕ꯭ꯔꯣ
ꯑꯥꯥꯎ ꯇꯥꯏꯌꯦ ꯇꯥꯏ ꯍꯥꯏ
ꯑꯁ ꯍꯥꯏꯅꯤꯡꯗ꯭ꯔꯦꯗ
ꯑꯝ ꯀꯩꯒꯤꯅꯣꯅꯦ
ꯃꯤꯡ ꯄꯟꯕ ꯌꯥꯗꯕꯅꯤꯅ ꯍꯥꯏꯅꯤꯡꯗ꯭ꯔꯦ
ꯑꯣ ꯃꯥꯒꯤ ꯀꯨꯆꯨ ꯑꯗꯨ ꯑꯗꯥꯗꯤ ꯍꯥꯏꯅ ꯌꯥꯒꯅꯤꯅꯤ
ꯍꯥꯂꯩꯪꯍꯥ ꯀꯔꯤ ꯀꯔꯤ ꯊꯕꯛ ꯇꯧꯔ ꯂꯩꯕ꯭ꯔꯣ ꯅꯪꯗꯤ ꯂꯧ ꯆꯠꯇ꯭ꯔꯗꯤ
ꯑꯩꯗꯤ ꯑꯗꯨꯝ ꯌꯨꯝ ꯂꯩꯗ
ꯎꯝ
ꯑꯩꯁ ꯀꯣꯛ ꯁꯥꯏꯌꯦ
ꯑꯁ ꯂꯧꯁꯨ ꯊꯣꯛꯅꯤꯡꯉꯥꯏ ꯂꯩꯌꯦꯅꯦ ꯅꯥꯄꯤꯅ ꯁꯣꯡꯈ꯭ꯔꯦꯅꯦ ꯃꯥꯏꯔꯦꯟꯁꯨ ꯍꯦꯛꯅꯤꯡꯉꯥꯏ ꯂꯩꯌꯦꯕ
ꯂꯥꯡ ꯂꯩꯕ꯭ꯔꯥ
ꯀꯔꯤ ꯍꯥꯏꯕ
ꯂꯧ ꯇꯥꯟꯕ꯭ꯔꯥꯅꯦꯅꯣꯏ
ꯍꯣꯏ ꯂꯧꯊꯣꯛꯁꯤꯔꯥ ꯍꯥꯏꯔꯣ ꯅꯣꯡ ꯆꯨꯕꯒ ꯍꯥ
ꯅꯣꯏ ꯌꯨꯝ ꯄꯥꯟꯊꯦꯔ
ꯅꯠ ꯅꯠꯇꯦ ꯅꯠꯇꯦ ꯂꯤꯡꯒꯅꯤ ꯑꯥ ꯊꯥꯡꯖꯥ ꯅꯨꯃꯤꯠꯇ ꯂꯧ ꯆꯠꯀꯅꯤ ꯆꯠꯁꯦ ꯀꯨꯝꯃ ꯀꯨꯝꯔꯛꯑꯣꯅ ꯅꯪꯁꯨ
ꯑꯣ ꯉꯔꯥꯡ ꯑꯩꯈꯣꯏ ꯏꯆꯦꯗꯣ ꯑꯗꯨꯝ ꯍꯥꯏꯅꯦ ꯑꯁ ꯑꯣꯏꯔꯣꯏꯅꯦ ꯑꯩ ꯑꯣꯏ ꯔꯣꯏꯑꯦ
ꯅꯣꯏ ꯒꯥꯔꯤ ꯂꯩꯌꯦ ꯐꯠ ꯂꯥꯛꯑꯣ ꯀ꯭ꯔꯤꯔꯥ ꯅꯪ ꯅꯨꯄꯥꯁꯨ ꯂꯥꯛꯑꯣ
ꯑꯩ ꯑꯩ ꯑꯩ ꯅꯨꯄꯥ ꯂꯥꯛꯑꯒ ꯗꯤ ꯑꯁ ꯏꯁꯣꯔ ꯂꯥꯛꯀꯅꯤꯅ
ꯊꯕꯛ ꯁꯨꯗ꯭ꯔꯁꯨ ꯊꯕꯛ ꯊꯕꯛ ꯅꯣꯏꯒꯤ ꯊꯕꯛ ꯂꯩꯔꯗꯤ ꯈꯪꯗꯦꯀꯣ
ꯎꯝ
ꯊꯕꯛ ꯂꯩꯇ꯭ꯔꯗꯤ ꯑꯗꯨꯝ ꯀꯣꯏꯕꯒꯨꯝꯅ ꯆꯠꯁꯦ ꯑꯩꯁꯨ ꯑꯉꯥꯡ ꯄꯨꯔ ꯆꯠꯀꯅꯤꯍꯦ
ꯑꯣꯏꯔꯣꯏꯅꯦ ꯑꯩꯈꯣꯏ ꯅꯨꯄꯥꯗꯣ ꯊꯕꯛ ꯌꯥꯝ ꯆꯤꯜꯂꯦꯃ ꯑꯗꯒꯤ ꯃꯄꯥ ꯑꯣꯏꯔꯣꯏꯌꯦ ꯅꯣꯏ ꯃꯤ ꯒꯌꯥ ꯂꯤꯡꯒꯅꯤ ꯅꯣꯏ ꯌꯨꯝ ꯃꯤ ꯂꯧꯗꯣ
ꯃꯤ ꯇꯔꯥ ꯍꯥꯏꯌꯦ ꯃꯤ ꯁꯨꯗꯦ ꯍꯥꯏꯌꯦ ꯑꯗꯨꯕꯨ ꯑꯩꯈꯣꯏꯒꯤ ꯂꯧꯗꯤ ꯂꯤꯡꯕꯗꯣ ꯌꯥꯝ ꯅꯨꯡꯉꯥꯏꯌꯦ ꯀꯣ
ꯑꯣ
ꯑꯗꯨꯒꯤ ꯑꯩꯅ ꯑꯗꯨꯝ ꯇꯞꯅ ꯇꯞꯅ ꯂꯤꯡꯉꯥ ꯂꯣꯏꯔꯦ ꯍꯥꯏꯕ ꯏꯅꯥꯎꯅꯨꯄꯤꯗꯨꯅ ꯇꯟꯕ
ꯎꯝ ꯑꯗꯨꯝꯅꯤꯛ ꯑꯥꯎ ꯑꯗꯨꯅꯦ ꯅꯨꯃꯤꯠ ꯑꯃꯗ ꯂꯣꯏꯁꯤꯟ ꯗꯤ ꯑꯩꯈꯣꯏꯒꯤꯁꯨ ꯀꯔꯤꯅꯣ ꯍꯤꯟꯖꯥꯡ ꯑꯗꯨꯒꯨꯝꯕ ꯊꯣꯡꯉꯁꯨ ꯅꯨꯡꯉꯥꯏꯅꯤ ꯑꯗꯨ ꯑꯗꯨ ꯑꯣꯏꯗ꯭ꯔꯒ ꯅꯠꯇ꯭ꯔꯒ ꯑꯃ ꯑꯃꯒꯤ ꯌꯨꯝ ꯎꯝ ꯀꯔꯤꯔꯥ ꯂꯩꯔꯗꯤ ꯊꯕꯛꯁꯨ ꯆꯤꯟꯒ꯭ꯔꯦ ꯄꯩꯁꯥꯁꯨ ꯒꯔꯤꯅꯣ ꯇꯧꯋꯦ ꯑꯗꯨꯒꯤꯅꯦ
ꯎꯝ
ꯂꯧꯂꯤꯡꯕꯁꯨ ꯏꯟꯇꯔꯦꯁ ꯑꯃ ꯂꯩꯅꯦ ꯃꯤ ꯃꯤ ꯌꯥꯝꯅ ꯆꯠꯄꯒꯤ ꯑꯣ ꯋꯥꯗꯣ ꯑꯗꯨꯝ ꯉꯥꯡꯔꯒ ꯂꯩꯕꯒꯤ
ꯌꯥꯝ ꯂꯩꯌꯦ ꯑꯩꯒꯤ ꯂꯧꯗꯤ ꯅꯨꯡꯁꯨ ꯀ꯭ꯔꯤꯁ ꯂꯩꯇꯦꯕ
ꯑꯣꯑꯣ ꯅꯨꯡꯉꯥꯏꯒꯅꯤꯅꯨ ꯑꯁ ꯑꯩꯖꯦ ꯀꯣꯛ ꯅꯥꯕꯒꯤ ꯌꯥꯗ꯭ꯔꯅꯦ ꯑꯩꯒꯤ ꯁꯝꯗꯣ ꯑꯃ ꯐꯣꯏꯔꯗ꯭ꯔꯗꯤ ꯌꯥꯔꯣꯏ ꯇꯕ꯭ꯔꯥ
ꯍꯥꯏ
ꯅꯪ ꯌꯥꯝ ꯀꯔꯤꯅꯣ ꯅꯪ ꯌꯥꯝ ꯕꯤꯖꯤ ꯑꯣꯏꯕ ꯃꯥꯜꯂꯤꯦꯗ
ꯁꯤ ꯑꯣꯏꯗ ꯐꯣꯟ ꯑꯃꯨꯛ ꯌꯦꯡꯕ
ꯎꯝ
ꯁꯨꯃꯥꯏ ꯇꯧꯔ ꯂꯩꯌꯦꯗ ꯅꯨꯡꯗꯥꯡ ꯄꯨꯡ ꯀꯌꯥꯗ ꯇꯨꯝꯕ꯭ꯔꯣ ꯅꯪ
ꯕꯥꯔꯣ ꯃꯈꯥꯏ ꯑꯗꯨ ꯍꯥꯏꯗ ꯇꯧꯈ꯭ꯔꯦꯅꯦ ꯉꯔꯥꯡꯗꯣ ꯑꯈꯣꯏ ꯂꯣꯏꯅ ꯌꯦꯡꯕꯗꯣ ꯕꯣꯜꯗꯣ ꯑꯗꯨꯒꯤ ꯑꯁ ꯋꯥꯏꯅꯦ
ꯃꯤꯗꯤ ꯈꯔ ꯌꯥꯝ
ꯎꯝ
ꯁꯤꯈ꯭ꯔꯕꯣ ꯅꯪꯅ ꯁꯞꯄꯣꯔꯠ ꯇꯧꯕ ꯇꯤꯝꯗꯣ
ꯑꯩꯗꯤ ꯎꯝ ꯃꯦꯁꯤ ꯏꯗꯔ ꯇꯧꯔꯦꯍꯦꯉꯔꯥꯡꯗ ꯑꯩꯈꯣꯏ ꯐꯦꯃꯤꯂꯤꯗꯤ ꯃꯦꯁꯤꯗ ꯇꯧꯋꯦ ꯑꯗꯣ ꯑꯩꯗꯤ
ꯃꯦꯁꯤ ꯉꯝꯗ꯭ꯔꯦꯀꯣ
ꯅꯝꯒꯔꯤꯅꯦ ꯀꯔꯤꯅꯣ ꯃꯣꯏꯒꯤ ꯀꯔꯤꯅꯣ ꯆꯥꯁ ꯎꯝ ꯃꯣꯏꯒꯤ ꯖꯁꯇꯣ ꯀꯔꯤꯅꯣ ꯇꯧꯕꯒꯤꯀꯣ ꯄꯩꯁꯥꯒꯤ ꯑꯁ ꯑꯗꯨꯝ ꯇꯧꯕꯒꯤ ꯌꯥꯝ ꯅꯨꯡꯉꯥꯏꯇꯦꯅꯦ ꯃꯣꯏ ꯀꯔꯤꯅꯣ ꯇꯧꯕꯗꯣ ꯃꯣꯏ ꯑꯣꯄꯣꯅꯦꯟꯁꯀꯤ ꯉꯝꯃꯤꯅꯦ ꯑꯍꯨꯝꯒ ꯑꯅꯤ
ꯑꯣ ꯃꯦꯁꯤꯅ ꯑꯃꯨꯛ ꯋꯥꯔꯜ ꯀꯞ ꯂꯧ ꯂꯧꯗꯣꯏ ꯆꯠꯂ
ꯑꯗꯨꯅꯦ ꯃꯤ ꯃꯌꯥꯝꯅꯀꯣ ꯍꯥꯏꯕꯅꯦ ꯃꯦꯁꯤ ꯑꯗꯨꯝ ꯉꯝꯗ꯭ꯔꯗꯤ ꯀꯔꯤꯒꯤ ꯐꯤꯐ ꯋꯜ ꯀꯥꯞ ꯇꯧꯕ꯭ꯔ ꯑꯗꯨꯃ ꯍꯥꯏ ꯉꯔꯡꯗꯤ ꯌꯥꯗ꯭ꯔꯦꯅꯦ ꯖꯥꯁꯁꯤꯡꯗꯣ ꯀꯗ꯭ꯔ ꯇꯧꯕꯒꯤꯀꯣ
ꯑꯣ
ꯌꯥꯝ ꯅꯨꯡꯉꯥꯏꯇꯦ
ꯕꯦꯔꯅꯤꯍꯦ
ꯅꯪꯗꯤ ꯌꯥꯝ ꯏꯁꯃꯥꯔꯠ ꯑꯣꯏꯅꯦ ꯉꯁꯤꯁꯦ ꯑꯗꯨꯗ ꯃꯦꯁꯦꯁ ꯊꯔꯛꯄꯗꯣ ꯍꯥꯍꯥ
ꯑꯁ ꯑꯩꯅ ꯒ꯭ꯔꯨꯞꯇ ꯍꯦꯛ ꯊꯥꯕꯗꯨꯀꯣ ꯇꯧꯔꯛꯑꯣ ꯇꯧꯔꯛꯑꯣꯅ ꯑꯩꯁꯨ ꯐꯖꯅꯗꯤ ꯔꯤꯁꯤꯞ ꯇꯧꯕꯅꯤꯗ ꯅꯪꯒꯤꯗꯣ ꯉꯔꯥꯡ ꯊꯕꯛ ꯇꯧꯕ꯭ꯔꯣ
ꯇꯧꯋꯤꯅꯦ
ꯊꯧꯋꯦ
ꯑꯥ
ꯑꯁ ꯅꯪꯒꯤꯁꯨ ꯌꯥꯝ ꯔꯧꯅꯤ
ꯈꯪꯗꯦ ꯌꯝꯒꯗ꯭ꯔ ꯌꯝꯗ꯭ꯔ
ꯌꯥꯝꯗ꯭ꯔꯣ